ꯇꯥꯕ꯭ꯔꯣ ꯑꯣ ꯀꯩꯗꯧꯔꯤꯅꯣ
ꯀꯩꯁꯨ ꯇꯧꯗꯦ ꯏꯔꯨꯁꯤꯔꯥ ꯍꯥꯏꯅ ꯈꯜꯂꯒ ꯂꯩꯔꯦ
ꯑꯁ ꯑꯁꯨꯛ ꯁꯥꯕ ꯀꯥꯟꯁꯤꯗ
ꯁꯥꯕꯒꯤꯅꯤꯅꯦ ꯏꯔꯨ ꯏꯔꯨꯅꯤꯡꯔꯤꯁꯦ
ꯑꯩꯁ ꯍꯧꯖꯤꯛ ꯏꯔꯨꯔꯒ ꯑꯃꯨꯛ ꯁꯥꯒꯗꯕꯅꯦ
ꯅꯪ ꯈꯛꯇ ꯀꯩꯅꯣꯝ ꯇꯧꯋꯦꯅꯦ ꯃꯤ ꯂꯣꯏꯅꯗꯤ ꯑꯩꯉꯣꯟꯗ ꯌꯥꯗꯦ ꯌꯥꯗꯦ ꯍꯥꯏꯌꯦ ꯀꯩꯒꯤꯅꯣ
ꯍꯦ ꯇꯥꯅꯤꯡꯗꯦ ꯅꯆꯤꯟꯗꯣ
ꯆꯥꯔꯕꯣ
ꯆꯥꯕ ꯂꯣꯏꯔꯦ
ꯁꯦꯔꯥꯟ ꯇꯨꯔꯥꯟ ꯇꯧꯋꯦ ꯅꯪꯁ ꯀꯤꯍꯩ
ꯅꯨꯄꯥ ꯑꯃ ꯀꯣꯜ ꯇꯧꯔꯒ ꯑꯩꯉꯣꯟꯗ ꯐꯖꯅ ꯈꯥꯏꯌꯦ
ꯄꯥ ꯍꯥꯏꯕꯁꯤꯗꯤ ꯈꯥꯏꯒꯗꯕꯅꯦ
ꯇꯂꯦ
ꯇꯟꯒꯅꯨ ꯅꯪꯁꯨ ꯈꯥꯏꯖꯤꯟꯕ ꯌꯥꯗ꯭ꯔꯣ
ꯏꯁ ꯑꯩꯉꯣꯟꯗ ꯀꯩ ꯏꯟꯁꯥꯡ ꯆꯥꯒꯦ ꯍꯥꯏꯅ
ꯌꯥꯕ꯭ꯔꯣꯅꯦ
ꯑꯗꯨꯅꯦ ꯃꯥꯅ ꯑꯩꯉꯣꯟꯗ ꯏꯟꯁꯥꯡ ꯍꯪꯉꯒ ꯑꯦ ꯍꯥꯏꯔꯒ ꯃꯥꯅ ꯑꯗꯨ ꯏꯟꯁꯥꯡꯗꯤ ꯆꯥꯅꯤꯡꯗꯤ ꯍꯥꯎ ꯇꯦ ꯌꯥꯝ ꯇꯜꯂꯦ ꯑꯗꯨ ꯑꯗ ꯍꯥꯏꯌꯦꯦ ꯃꯉꯣꯟꯗ ꯆꯥꯎꯑꯣꯁꯨ ꯍꯥꯏꯗꯕ
ꯎꯝ ꯀꯔꯤꯅꯣ ꯃꯥꯟꯕꯒꯤꯅꯦꯅ ꯈꯪꯂꯝꯒꯅꯤ ꯅꯪꯁꯨ ꯍꯥꯏꯗ꯭ꯔꯁꯨ
ꯀꯔꯤꯅꯣ ꯃꯥꯟꯕꯒꯤ ꯅꯪ ꯉꯁꯥꯏ ꯀꯩꯅꯣꯗꯣ ꯐꯣꯟ ꯇꯧꯕ꯭ꯔꯣ ꯑꯃꯗꯣ
ꯑꯥ ꯅꯣꯏ ꯁꯥꯏꯗ ꯇꯧꯕꯅꯦ ꯑꯩ ꯅꯣꯡꯃ ꯍꯣꯏ ꯀꯣꯏꯕ ꯆꯠꯁꯦ ꯍꯥꯏꯈꯤꯕꯅꯦ
ꯑꯥ ꯀꯦ ꯍꯥꯏꯕ꯭ꯔꯣ ꯃꯥꯅ
ꯑꯥ ꯐꯖꯅ ꯄꯂꯥꯟ ꯇꯧꯔꯒ ꯆꯠꯁꯦ ꯍꯥꯏ
ꯏꯁ ꯃꯥꯗꯤ ꯆꯠꯅꯤꯡ ꯉꯝꯃꯔꯣꯏ ꯆꯠ ꯆꯠꯀꯦ ꯍꯥꯏꯕ꯭ꯔꯣ
ꯆꯠꯀꯅꯤ ꯍꯥꯏꯕꯅꯦ
ꯊꯥꯖꯕ ꯉꯝꯗꯦ ꯑꯗꯨꯒꯤꯗꯣ
ꯎꯝ ꯐꯥꯔꯒ ꯆꯠꯄ ꯌꯥꯥꯏꯅ ꯅꯊꯟꯇ꯭ꯔꯥ
ꯍꯣꯏ ꯃꯤ ꯑꯃꯠꯇ ꯂꯩꯇꯦ
ꯇꯨꯃꯤꯟꯅ ꯂꯩꯌꯨꯅꯦ ꯅꯪꯁꯨ ꯀꯔꯤꯅꯣ ꯀꯔꯨꯛ ꯀꯔꯨꯛ ꯀꯔꯦꯛ ꯀꯔꯦꯛ ꯉꯥꯛꯇ ꯇꯨꯃꯤꯟꯅ ꯂꯩꯕ ꯍꯩꯗꯨꯕ ꯃꯥꯜꯂꯦ ꯅꯪꯁꯦ ꯅꯣꯒꯟꯕ ꯃꯥꯂꯦꯗ
ꯅꯒꯥꯟꯕꯁꯦ ꯐꯩꯅꯤ ꯍꯥꯏ
ꯍꯤꯗꯥꯛꯅꯦ ꯀꯩꯅꯣ ꯍꯤꯗꯥꯛ
ꯁꯤ ꯁꯥꯡꯉꯦ ꯍꯥꯏꯕꯅꯦ
ꯎꯝ
ꯇꯧꯔꯒ ꯂꯩꯌꯣ ꯑꯗꯨꯝ
ꯁꯥꯡꯉ ꯍꯤꯡꯉꯁꯨ ꯀꯥꯟꯅꯗꯦꯗ
ꯍꯝ ꯇꯥꯅꯤꯡꯗꯦꯍꯦ ꯅꯪꯁꯨ ꯁꯤꯕꯁꯨ ꯀꯤꯔꯝꯒꯅꯤ ꯅꯆꯤꯟꯗꯤ
ꯁꯤꯕ ꯁꯤꯕ ꯀꯤꯗꯦ
ꯏꯁ ꯅꯥꯡ
ꯍꯦꯡꯗꯦꯍꯦ ꯉꯁꯥꯏꯅ ꯂꯣꯏꯅ ꯊꯕꯛ ꯍꯥꯏꯕꯁꯦ ꯂꯣꯏꯅ ꯂꯣꯏꯔꯦ ꯍꯧꯖꯤꯛꯇꯤ ꯐ꯭ꯔꯤ ꯉꯥꯛꯇꯅꯤ ꯍꯟꯗ꯭ꯔꯤ
ꯏꯁ ꯃꯤ ꯃꯌꯨꯝꯗꯨꯗ ꯏꯔꯨꯗꯕꯅ
ꯎꯝ ꯁꯤꯗ ꯆꯥꯛꯐꯨ ꯆꯥꯏꯑꯦ ꯏꯔꯨꯁꯨ ꯏꯔꯨꯋꯦ
ꯌꯥꯝ ꯐꯥꯏꯅꯦ ꯑꯗꯨꯗꯤ ꯑꯦ ꯂꯥꯡꯒꯅꯨ
ꯀꯅꯥꯅꯣ
ꯏꯃꯥꯟꯅꯃꯤꯁꯦ ꯉꯥꯎꯕ ꯃꯥꯜꯂꯦ ꯅꯝ ꯌꯥꯝ ꯍꯦꯜꯂꯦ
ꯐꯨꯗꯠꯂꯣ
ꯐꯨꯒꯦ ꯍꯣꯔꯦꯟ ꯃꯅꯥꯗꯣ ꯂꯩꯊꯠꯂꯒꯦ
ꯂꯝ ꯍꯦꯟꯕꯒꯤ ꯑ ꯉꯥꯡꯉꯨꯍꯦ ꯅꯪꯁꯨ ꯑꯩꯅ ꯉꯥꯡꯕ ꯈꯛꯇ ꯈꯨꯝꫪꯒ ꯂꯩ
ꯀꯔꯤ ꯉꯥꯡꯁꯤꯔ ꯈꯪꯗꯦ ꯋꯥꯏꯑꯦ ꯋꯥꯏ
ꯅꯪꯁꯨ ꯅꯣꯏ ꯁ꯭ꯋꯥꯏꯒ ꯅꯣꯡꯃꯗꯤ ꯀꯣꯏꯕ ꯂꯥꯛꯄ ꯌꯥꯕꯅꯦ ꯁꯤꯗ
ꯍꯣꯏ ꯂꯥꯛꯀꯦ
ꯂꯥꯛꯀꯦ ꯂꯥꯛꯀꯦ ꯁꯨꯞ ꯂꯥꯛ ꯂꯥꯛꯇꯦꯍꯦ ꯅꯪꯁꯨ
ꯍꯂ ꯑꯅꯤ ꯍꯦ
ꯊꯥꯖꯥꯕ ꯉꯝꯗꯦ ꯅꯪꯒꯤ
ꯊꯥꯗ ꯇ꯭ꯔꯗꯤ ꯇꯨꯃꯤꯟꯅ ꯂꯩꯌꯣ ꯏꯁꯣꯔ ꯂꯥꯛꯄ ꯃꯇꯝ ꯈꯪꯗꯦ ꯍꯥꯏꯕꯗꯨꯅꯦ ꯑꯩꯗꯤ
ꯏꯁ ꯆꯥꯡꯗꯝꯅꯕ ꯌꯥꯕ꯭ꯔꯅꯦ
ꯅꯉꯣꯟꯗ ꯈꯪꯍꯜꯂꯔꯣꯏ ꯑꯗꯨꯝ ꯇꯨꯃꯤꯟꯅ ꯂꯥꯛꯇꯣꯏꯅꯤ
ꯑꯣꯏꯂꯔꯣꯏ ꯅꯪ
ꯑꯣꯏꯂꯔꯣꯏ ꯃꯉꯥꯥꯜꯗ
ꯌꯥꯝ ꯁꯥꯏꯀꯣ
ꯁꯥꯌꯦ ꯁꯥꯌꯦ ꯁꯥꯌꯦ ꯁꯥꯥꯥꯌꯦ
ꯅꯣꯡ ꯇꯥꯕ꯭ꯔꯣ
ꯇꯥꯗꯦ ꯅꯣꯡ ꯃꯪꯉꯒ ꯂꯩꯌꯦ ꯑꯗꯨꯒꯤꯅꯦ ꯑꯩ ꯏꯔꯨꯅꯤꯡꯗ꯭ꯔꯤꯁꯦ
ꯖꯥꯔ ꯆꯠꯅꯤꯡꯉꯥꯏ ꯂꯩꯇ꯭ꯔꯣ ꯅꯪꯗꯤ
ꯕꯖꯥꯔ ꯆꯠꯅꯤꯡꯉꯥꯏ ꯄꯩꯁꯥ ꯂꯩꯇ꯭ꯔꯦ
ꯁꯟꯗꯦꯗ ꯆꯠꯁꯦ ꯁꯦꯀꯦꯟꯍꯦꯟ ꯌꯦꯡꯕ ꯄꯥ ꯇꯔꯥ ꯇꯔꯥ ꯒꯤꯗꯣ
ꯇꯔꯥ ꯇꯔꯥꯒꯤꯗꯣ ꯁꯦꯠꯄ ꯍꯩꯔꯕꯣꯅꯦ
ꯈꯣꯏꯗꯤ ꯂꯥꯏꯔꯕꯅꯤꯅ
ꯎꯝ
ꯇꯥꯡꯕ ꯁꯦꯠꯄ ꯉꯝꯗ꯭ꯔꯦ
ꯅꯪꯗꯤ ꯑꯇꯥꯡ ꯑꯇꯥꯡꯕ ꯁꯦꯠꯂꯒ ꯀꯩꯅꯣꯍꯦ
ꯁꯦꯠꯇꯦꯍꯦ ꯇꯔꯥꯒꯤ ꯉꯥꯛꯇꯅꯤ ꯑꯩꯅ ꯁꯦꯠꯂꯤꯁꯦ ꯑꯩꯒꯤ ꯀꯣꯛꯇꯒꯤ ꯇꯣꯟꯐꯥꯎ
ꯇꯔꯥꯒꯤꯗꯣ ꯁꯦꯠꯄ ꯍꯩꯕ꯭ꯔꯣ
ꯍꯣꯏ ꯁꯦꯠꯄ ꯅꯨꯡꯉꯥꯏꯌꯦ
ꯁꯛꯑꯣ
ꯈꯪꯗꯦ ꯑꯩ ꯅꯪ ꯑꯣꯏꯅ ꯁꯛꯑꯣ ꯈꯪꯕ
ꯑꯩꯁꯨ ꯈꯪꯗꯦ ꯅꯪꯁꯨ ꯈꯪꯗꯦ ꯑꯗꯨꯗꯤ
ꯂꯥꯛꯂꯔꯣꯏꯗꯔ ꯁꯤꯈꯛꯇ ꯈꯪ
ꯌꯥꯝ ꯁꯥꯏꯗ
ꯁꯥꯗ꯭ꯔꯗꯤ ꯏꯪꯒꯗ꯭ꯔꯣ
ꯑꯃꯗꯨ ꯐꯣꯟ ꯇꯧꯔꯒ ꯀꯌꯥꯝ ꯇꯧꯔꯤꯒꯦ ꯅꯣꯏꯅꯤꯗꯣ
ꯍꯦ ꯇꯥꯅꯤꯡꯗꯦ
ꯅꯪꯁꯦ ꯖꯥꯠ ꯖꯥꯠ ꯇꯧꯏꯅꯦ
ꯐꯨꯁꯤꯔꯥ ꯈꯪꯗꯦ ꯅꯪꯕꯨ
ꯄꯨꯅꯣꯛꯇ ꯅꯣꯛꯂꯒ ꯂꯩꯔꯦ ꯑꯉꯥꯎꯕꯤꯁꯤꯗꯤ
ꯃꯥ ꯂꯥꯏꯔꯤꯛ ꯄꯥꯔꯔꯣꯏ ꯑꯗꯨꯗꯣ ꯇꯧꯔꯗꯤ
ꯎꯝ ꯉꯥꯏꯍꯥꯛꯇꯪꯁꯨ ꯃꯇꯝ ꯂꯦꯟꯕ ꯌꯥꯏꯅ
ꯂꯥꯏꯔꯤꯛ ꯄꯥꯕ ꯃꯇꯝ ꯂꯩꯇ꯭ꯔꯦ ꯍꯥꯏꯌꯦ ꯑꯩꯉꯣꯟꯗ
ꯑꯗꯨ ꯉꯥꯎꯕꯅꯤ ꯀꯣ
ꯑꯦꯛꯖꯥꯝ ꯑꯃꯗꯤ ꯂꯣꯏꯈ꯭ꯔꯦ
ꯑꯃꯃꯨꯛ ꯊꯥꯗꯣꯏꯔꯣ
ꯎꯝ
ꯌꯥꯝ ꯐꯩꯅꯦ ꯑꯗꯨꯗꯤ
ꯊꯥ ꯑꯦꯛꯖꯥꯝ ꯑꯗꯨꯝ ꯊꯥ ꯊꯥꯔꯒ ꯃꯤꯅꯥꯏ ꯑꯣꯏꯒꯗ꯭ꯔꯥ ꯈꯪꯗꯦ ꯏꯕꯥꯅꯤꯁꯦ
ꯏꯁ ꯀꯗꯥꯏꯗꯒꯤ ꯃꯤꯅꯥꯏꯅꯣ ꯏꯅꯥꯛ ꯈꯨꯜꯂꯅꯤ ꯅꯕꯥꯅꯤꯗꯤ
ꯎꯝ ꯊꯥꯖꯕ ꯉꯝꯗꯦ
ꯅꯪꯒꯤ ꯐꯣꯟꯗꯤ ꯁꯥꯗ꯭ꯔꯣ ꯅꯨꯡꯁꯥ ꯊꯣꯛꯄꯁꯤꯗ
ꯁꯥꯏꯌꯦ
ꯌꯥꯗ꯭ꯔꯦ
ꯏꯊꯟꯇ ꯂꯩꯕ ꯅꯨꯡꯉꯥꯏꯗꯕꯒꯤ ꯅꯪꯉꯣꯟꯗ ꯀꯣꯜ ꯇꯧꯔꯛꯄꯅꯦ
ꯑꯩꯒꯤ ꯅꯠꯇꯣꯟꯅ ꯇꯟꯂꯦꯗ
ꯊꯝꯈꯤꯅꯨ ꯍꯦ ꯅꯪꯁꯨ
ꯊꯝꯃꯔꯣꯏꯍꯦ ꯅꯪꯉꯣꯟꯗ ꯀꯣꯜ ꯇꯧꯗ꯭ꯔꯗꯤ ꯀꯅꯥꯗ ꯋꯥꯔꯤ ꯁꯥꯒꯅꯤ
ꯊꯝꯅꯤꯡꯕ ꯃꯥꯥꯟꯕ ꯅꯪꯒꯤ ꯋꯥꯇꯗꯨ
ꯑꯩꯒꯤ ꯐꯣꯟꯗꯤ ꯌꯥꯗ꯭ꯔꯦ
ꯐꯣꯟ ꯑꯃ ꯂꯧꯔꯣ ꯍꯥꯏꯕꯅꯦ ꯅꯪꯉꯣꯟꯗ
ꯎꯝ ꯀꯨꯏꯔꯔꯣꯏ ꯂꯧꯒꯅꯤ ꯀꯦꯃꯦꯔ ꯐꯠꯖꯥꯕ ꯂꯧꯒꯅꯤꯀꯣ
ꯑꯥꯢ ꯐꯣꯟ ꯂꯧꯔꯣ ꯑꯗꯨꯗꯤ
ꯑꯥꯏꯐꯣꯟ ꯅꯠꯇ꯭ꯔꯁꯨ ꯐꯠꯖꯥ ꯐꯠꯖꯥꯕ ꯃꯌꯥꯝ ꯂꯩꯌꯦꯈꯣ
ꯅꯪ ꯑꯥ ꯑꯃ ꯂꯧꯈ꯭ꯔꯗꯤ ꯍꯧꯖꯤꯛ ꯄꯥꯔꯤꯗꯣ ꯑꯩꯒꯤ ꯄꯤꯔꯣ
ꯁꯤꯗꯤ ꯂꯪꯊꯣꯛꯀꯅꯤꯀꯣ ꯔꯤꯚꯔꯗ
ꯌꯣ ꯉꯥꯏꯔꯕꯅꯤꯀꯣ ꯁꯥꯁꯠ ꯂꯧꯔꯣ
ꯄꯤꯒꯦ ꯄꯤꯒꯦ ꯍꯦꯛ ꯐꯣꯟ ꯂꯧꯕ ꯅꯨꯃꯤꯠ ꯍꯦꯛ ꯐꯣꯟ ꯂꯧꯕ ꯅꯨꯃꯤꯠꯇ ꯀꯣꯏꯕ ꯆꯠꯇꯣꯏꯅꯤ
ꯑꯥ ꯅꯪ ꯐꯣꯟ ꯑꯅꯧꯕ ꯂꯧꯔꯗꯤꯀꯣ
ꯎꯝ
ꯆꯥꯛ ꯀꯧꯑꯣ ꯏꯕꯟꯅꯤꯕꯨ
ꯍꯥꯥ
ꯆꯥꯛ ꯀꯧꯋꯣꯕ
ꯐꯣꯟꯗꯨ ꯄꯩꯁꯥ ꯂꯣꯏꯅ ꯆꯠꯀꯅꯤ ꯅꯣꯏꯅꯤꯅ ꯀꯧꯒꯗꯕꯅꯦ ꯐꯣꯟ ꯑꯥꯅꯧꯕꯗꯨꯞ ꯄꯥꯏꯔꯒ ꯂꯥꯛꯑꯣ ꯆꯥꯛ ꯆꯥꯃꯤꯟꯅꯁꯦ ꯑꯗꯨꯒ ꯐꯣꯇꯣ ꯀꯥꯞꯁꯦ ꯍꯥꯏꯔꯛ ꯀꯧꯋꯣ ꯑꯗꯨꯗꯤ ꯑꯩ ꯍꯥꯔꯥꯎ ꯍꯥꯔꯥꯎꯅ ꯂꯥꯛꯑꯅꯤ ꯅꯣꯛ
ꯃꯨꯛꯕꯥꯡ ꯇꯧꯁꯩ ꯐꯣꯟ ꯑꯅꯧꯕ ꯂꯧꯔꯗꯤ
ꯇꯧꯁꯦ ꯇꯧꯁꯦ, ꯃꯨꯛꯕꯥꯡ ꯍꯥꯏꯁꯦ ꯀꯩꯅꯣ?
ꯑꯥ
ꯃꯨꯛꯕꯥꯡ ꯍꯥꯏꯁꯤ ꯀꯩꯅꯣ?
ꯌꯥꯔꯦꯍꯦ ꯅꯪꯁꯨ ꯊꯤ ꯐꯥꯏꯕꯗꯨꯅꯤ꯫
ꯃꯨꯛꯕꯥꯥꯛ ꯇꯧꯕ ꯍꯩꯒꯗ꯭ꯔꯣ? ꯀꯦꯃꯦꯔꯥ ꯃꯃꯥꯡꯗ ꯀꯦꯃꯦꯔꯥ ꯃꯃꯥꯡꯗ ꯆꯥꯛ ꯆꯥꯕ ꯍꯩꯒꯗ꯭ꯔꯣ?
ꯍꯩꯒꯅꯤ꯫
ꯊꯥꯖꯗꯦꯗꯥ
ꯊꯥꯖꯧ ꯊꯥꯖꯗꯕ ꯀꯣꯝꯗꯥ ꯉꯥ ꯂꯩꯕꯅꯦ ꯍꯥꯏꯕꯗꯣ ꯅꯪ ꯈꯪꯗꯔꯣ
ꯍꯦ ꯍꯦ ꯍꯦ ꯀꯦꯃꯦꯔꯥ ꯃꯃꯥꯡꯗ ꯆꯥꯛ ꯈꯤꯇꯪ ꯈꯤꯇꯪ ꯆꯥꯔꯒꯠ ꯀꯦꯃꯦꯔꯥ ꯑꯣꯐ ꯇꯧꯔꯤꯀꯥꯟꯗ ꯃꯌꯥꯝ ꯆꯥꯕꯗꯣ ꯑꯣꯏꯗꯣꯏꯔꯣ?
ꯎꯝ ꯅꯠꯇꯦ
ꯆꯥꯛꯈꯣꯝ ꯌꯥꯝ ꯆꯥꯎ ꯆꯥꯎꯅ ꯆꯥꯒꯅꯤ ꯑꯩꯗꯤ
ꯑꯗꯨꯗꯤ ꯑꯉꯥꯡꯒꯤ ꯐꯣꯂꯣꯋꯔ ꯃꯌꯥꯝ ꯂꯥꯛꯑꯅꯤ
ꯍꯧꯖꯤꯛꯀꯥꯟ ꯆꯥꯛꯆꯥꯕ ꯌꯥꯝ ꯅꯨꯡꯉꯥꯏꯅꯦ ꯑꯩꯁꯦ
ꯑꯗꯨꯒꯤ ꯑꯣꯏꯔꯦ ꯃꯨꯛꯕꯥꯡ ꯇꯧꯁꯦ ꯍꯥꯏꯕꯗꯣ
ꯆꯥꯕꯁꯨ ꯇꯨꯝꯕꯁꯨ ꯌꯥꯝ ꯅꯨꯡꯉꯥꯏ ꯈꯠꯂꯦ ꯍꯧꯖꯤꯛ ꯍꯧꯖꯤꯛꯀꯥꯟ
ꯑꯗꯨ ꯀꯔꯤꯒꯤꯔꯥ
ꯁꯤ ꯌꯥꯗ꯭ꯔꯦꯅꯦ ꯑꯩꯗꯤ ꯐꯤ ꯊꯨꯞꯑꯒꯥ ꯂꯩ ꯍꯧꯖꯤꯛ
ꯏꯁ ꯊꯕꯛ ꯌꯥꯝ ꯐꯩꯀꯣ ꯃꯤ ꯃꯆꯥꯗꯤ
ꯎꯝ ꯎꯠꯇ꯭ꯔꯗꯤ ꯌꯥꯗꯕꯒꯤꯀꯣ ꯑꯩꯁꯨ ꯄꯣꯠ ꯊꯥꯅꯤꯡꯉꯦ ꯑꯗꯨ ꯑꯣꯏꯔꯁꯨ ꯌꯥꯗꯕꯒꯤ ꯇꯧꯔꯤꯅꯦ
ꯍꯅꯨ
ꯁꯤꯒꯤ ꯍꯨꯏꯁꯨ ꯑꯗꯨꯝ ꯈꯣꯡꯉꯒ ꯂꯩꯌꯦ ꯀꯩꯒꯤꯅꯣ ꯈꯪꯗꯦ
ꯌꯥꯝꯃꯦ ꯑꯩꯈꯣꯏ ꯔꯣꯝꯗꯁꯨ
ꯍꯦꯛ ꯍꯧꯒꯠꯂꯒ ꯈꯣꯡ ꯈꯣꯡ ꯈꯣꯡ ꯈꯣꯡꯉꯒ ꯑꯗꯨꯝ ꯎꯝ ꯈꯣꯡꯉꯒ ꯂꯩ ꯇꯥꯕ꯭ꯔꯣ
ꯅꯨꯡꯗꯥꯡ ꯇꯥꯔꯗꯤꯀꯣ ꯀꯞꯄ ꯍꯧꯔꯅꯤ ꯃꯣꯏꯁꯦ ꯊꯕꯛ ꯂꯩꯇ꯭ꯔꯕꯅꯤꯅ
ꯑꯩꯈꯣꯏꯕꯨ ꯀꯤꯍꯜꯂꯅꯤ ꯑꯗꯨꯒ
ꯎꯝ
ꯉꯥꯎꯕ ꯃꯥꯜꯂꯦ ꯑꯗꯨꯒꯤ ꯍꯨꯏꯁꯤꯡꯅꯦ
ꯇꯦꯔꯦ ꯍꯩꯅꯧ ꯆꯥꯕ ꯐꯪꯕ꯭ꯔꯣ ꯅꯣꯏꯗ
ꯐꯪꯗꯦ ꯁꯨꯐꯪ ꯐꯪꯗꯦ ꯄꯨꯔꯛꯑꯣ
ꯂꯥꯛꯑꯣ ꯂꯧꯅꯕ ꯂꯧꯕ ꯂꯥꯛꯑꯣ
ꯍꯦꯛꯑꯣ ꯍꯥꯏꯕ꯭ꯔꯣ
ꯏꯁ ꯑꯗꯨꯝ ꯍꯦꯛꯑꯒ ꯆꯥꯏꯌꯦ ꯑꯩꯈꯣꯏ ꯀꯔꯤꯁꯨ ꯍꯥꯏꯔꯦ ꯍꯦꯛꯔꯒ ꯆꯥꯎꯋꯣ ꯍꯥꯏꯌꯦ
ꯑ ꯑꯗꯨꯗꯤ ꯑꯩꯒꯤꯁꯨ ꯈꯔ ꯍꯦꯛꯑꯒ ꯄꯨꯔꯛꯑꯣ
ꯏꯁ ꯂꯥꯛꯄꯗꯤ ꯌꯥꯔꯣꯏꯍꯦ ꯅꯪ ꯑꯣꯏꯅ ꯂꯧꯕ ꯂꯥꯛꯑꯣ ꯆꯥꯅꯤꯡꯔꯗꯤ